ꯇꯥꯏꯌꯦ ꯇꯥꯏꯌꯦ ꯀꯩꯗꯧꯔꯝꯃꯤꯅꯣ
ꯑꯣ ꯑꯩꯁꯦ ꯀꯩꯅꯣ ꯇꯧꯕ ꯑ ꯑꯩꯈꯣꯏ ꯁꯨꯝ ꯌꯦꯔꯨꯝꯗꯣ ꯂꯩꯕꯁꯦ ꯅꯨꯡꯉꯥꯏꯌꯦꯅꯀꯣ ꯉꯥꯏꯍꯥꯛꯄꯨ ꯐꯨꯠꯂꯁꯨ ꯑꯗꯒꯤ ꯆꯥꯛꯀ ꯐꯠ ꯉꯧꯔꯒꯁꯨ ꯑꯗꯨꯒꯤ ꯌꯦꯔꯨꯝ ꯂꯣꯏꯊꯣꯛꯈꯤꯕꯒꯤ ꯏꯃꯥꯟꯅꯕ ꯑꯃ ꯍꯣꯏꯗ ꯒꯤ ꯂꯧꯔꯨꯕꯅꯦꯕꯀꯣ ꯑꯗꯨ ꯂꯧꯔꯨꯕ ꯍꯜꯂꯛꯄꯗ ꯉꯥꯏꯔꯤ ꯌꯦꯔꯨꯝꯗꯣ ꯑꯃꯨꯛ ꯑꯩꯈꯣꯏꯒꯤ ꯍꯥꯐꯝꯗꯨꯗ ꯑꯃꯨꯛ ꯁꯦꯝꯗꯣꯛꯑꯝꯕ ꯍꯥꯏꯇꯥꯔꯦ ꯅꯪꯗꯤ ꯀꯩꯗꯧꯔꯤꯅꯣ ꯍꯧꯖꯤꯛꯀꯥꯟꯁꯤꯕꯨ
ꯑꯗꯨ ꯆꯨꯔꯣ ꯆꯥꯛꯇꯤ ꯂꯣꯏꯔꯦ ꯆꯥꯛꯇꯣ ꯆꯥꯅꯤꯡꯗ꯭ꯔꯤꯅ ꯆꯥꯛ ꯉꯥꯏꯕ ꯑꯣꯢꯅ ꯀꯣꯜ ꯁꯨꯝ ꯁꯨꯃꯥꯡꯗ ꯉꯥꯍꯥꯎ ꯁꯍꯥꯎ ꯆꯠꯂꯤꯀꯟꯅ ꯉꯁꯤꯁꯦ ꯅꯨꯡꯁꯤꯠꯁꯦ ꯆꯞ ꯂꯦꯞꯄꯒ ꯀꯩ ꯍꯥꯏꯅꯤ ꯌꯥꯝ ꯁꯥꯕꯩ ꯇꯥꯏꯞ ꯇꯧꯕꯗꯣ ꯑꯗꯨꯗꯨꯅ ꯌꯥꯝ ꯋꯥꯕ ꯍꯥꯏꯇꯥꯔꯦ ꯏꯃꯨꯡꯗ ꯂꯩꯔꯁꯨ ꯂꯩꯐꯝ ꯈꯪꯗꯕ ꯏꯔꯨꯖ ꯔꯨꯒꯦ ꯍꯥꯏꯁꯨ ꯁꯥꯒꯠꯂꯛꯇꯧꯕ ꯂꯩꯕ ꯑꯗꯨꯒꯤ ꯏꯔꯨꯗꯤ ꯍꯣꯔꯦꯟ ꯈꯔ ꯇꯞꯅ ꯂꯨꯖꯒꯦ ꯇꯧꯕ ꯑꯩꯈꯣꯏ ꯃꯥꯥꯍꯣꯏ ꯑꯩꯈꯣꯏ ꯕꯥꯍꯣꯏꯗꯤ ꯆꯥꯛ ꯆꯥꯈ꯭ꯔꯦ ꯑꯩꯗꯤ ꯑꯃꯨꯛ ꯆꯥꯛ ꯆꯥꯅꯤꯡꯗ꯭ꯔꯤ ꯉꯥꯛꯇꯪ ꯂꯩꯔꯒ ꯆꯥꯒꯦꯅ ꯇꯧꯔꯒ ꯂꯩꯔꯤꯕ ꯄꯨꯛꯁꯨ ꯏꯊꯟ ꯊꯟꯒꯨꯝ ꯇꯧꯕꯀꯣ ꯄꯤꯛ ꯊꯜꯂꯒ ꯆꯥꯁꯤꯟꯕꯁꯨ ꯑꯃꯨꯛ ꯅꯨꯡꯉꯥꯏꯇꯕ ꯑꯗꯨꯒꯤ ꯈꯤꯇꯪ ꯉꯥꯏꯔꯤꯅꯦ
ꯑꯣ ꯑꯗꯨꯅꯦ ꯑꯩꯁꯨ ꯑꯩ ꯈꯛꯇꯔ ꯈꯜꯂꯝꯃꯤꯅꯦ ꯍꯥꯏꯗꯤ ꯐꯦꯟ ꯁꯨꯝ ꯊꯥꯔꯕꯨꯗꯤ ꯂꯩꯌꯦꯕꯀꯣ ꯑꯩꯁꯨ ꯗꯣ ꯈꯪꯗꯦ ꯑꯣꯝꯆꯥꯛꯅꯕꯩ ꯇꯥꯏꯞꯇ ꯇꯧꯕꯗꯣ ꯉꯁꯤꯁꯦ ꯁꯨꯃꯥꯏꯅ ꯁꯨꯝ ꯇꯧꯕꯒꯤ ꯑꯩꯁꯤꯕꯨ ꯁꯨꯝ ꯑꯩꯈꯣꯏꯗꯤ ꯏꯁꯥꯁꯦ ꯈꯤꯇꯪ ꯅꯣꯏꯕꯅꯤꯅ ꯀꯩ ꯍꯥꯏꯅꯤ ꯑꯩꯈꯣꯏꯅ ꯁꯥꯏꯒ ꯍꯥꯏꯕ ꯕꯁꯤ ꯃꯤꯅꯁꯨ ꯅꯣꯏꯕꯩ ꯑꯣꯏꯔꯝꯅꯤ ꯍꯦꯛꯇ ꯍꯥꯏꯕꯤꯌꯦꯕꯀꯣ ꯑꯗꯨꯒꯤ ꯁꯨꯝ ꯑꯩꯁꯦ ꯍꯥꯏꯖꯗ꯭ꯔꯕꯅꯦꯕ ꯁꯥꯏ ꯈꯣꯠꯂꯤꯒꯥꯁꯦ ꯍꯥꯏꯕꯗꯤ ꯑꯗꯨꯝ ꯇꯥꯅꯤꯡꯗꯕꯒꯤꯀꯣ ꯑꯗꯨꯒꯤ ꯑꯗꯨꯝ ꯑꯣ ꯑꯩꯅ ꯈꯔ ꯅꯣꯏꯕꯩ ꯑꯣꯏꯔ ꯃꯥꯜꯂꯦ ꯁꯥꯔꯤꯁꯦꯅ ꯁꯨꯝ ꯈꯜꯂꯝꯕꯅꯦ ꯑꯗꯣ ꯅꯪꯁꯨ ꯁꯥꯥꯏ ꯍꯥꯏꯔꯛꯄꯗꯨꯗ ꯑꯗꯨꯝ ꯑꯩꯁꯨ ꯀꯣ ꯍꯥꯏꯔꯛꯏꯕ ꯍꯥꯏꯗꯨꯅꯦ ꯑꯗꯣ ꯅꯣꯏꯕꯁꯦ ꯈꯔ ꯁꯥꯒꯜꯂꯦꯅ ꯁꯨꯝ ꯍꯥꯏꯅꯕꯗꯣ ꯃꯤꯅ ꯍꯦꯛꯇ ꯍꯥꯏꯔꯛꯑꯦꯕꯀꯣ ꯑꯗꯨꯒꯤ ꯑꯩꯗꯤ ꯑꯩ ꯈꯛꯇꯔ ꯍꯥꯏꯔꯒ ꯑꯗꯨꯝ ꯃꯌꯥꯝꯁꯨ ꯁꯥꯟꯅꯕꯖꯥꯠꯅꯤ ꯑꯗꯣ ꯉꯁꯤꯁꯤꯕꯨ ꯅꯣꯡ ꯏꯁꯤꯡ ꯆꯨꯈꯤꯕ꯭ꯔꯣ ꯀꯃꯥꯏꯅ ꯇꯧꯒꯦ ꯦ ꯅꯣꯡ ꯃꯪꯉꯤꯔꯣ ꯀꯃꯥꯏꯅ ꯇꯧꯒꯦ ꯅꯣꯏꯔꯣꯝꯗꯕꯨ
ꯉꯁꯤꯁꯦ ꯅꯣꯡꯁꯦ ꯆꯨꯗꯧ ꯃꯥꯟꯅ ꯃꯥꯥꯟꯅ ꯃꯪꯉ ꯃꯪꯉꯒ ꯑꯗꯨꯝ ꯆꯨꯈꯤꯗ꯭ꯔꯦꯕꯀꯣ ꯑꯗꯣ ꯍꯧꯖꯤꯛꯄꯨꯗꯤ ꯅꯣꯡ ꯃꯪꯉꯦ ꯊꯥꯒꯥꯁꯦ ꯃꯃꯤ ꯁꯥꯃꯤꯒ ꯇꯧꯔꯒ ꯈꯔꯗꯤ ꯊꯣꯛꯏꯕ ꯑꯃꯨꯛ ꯈꯨꯝꯖꯤꯟ ꯑꯃꯨꯛ ꯊꯣꯛ ꯇꯧꯔꯦ ꯑꯗꯣ ꯅꯣꯡꯁꯦ ꯑꯝꯇ ꯑꯩꯗꯤ ꯇꯥꯍꯟꯅꯤꯡꯉꯤꯅꯤꯅꯦ ꯍꯞꯇꯥꯃꯨꯛꯁꯤꯀꯣ ꯑꯝꯇ ꯅꯣꯡꯁꯦꯟꯁꯨꯛꯂꯦꯞ ꯂꯦꯞꯇꯉꯩ ꯇꯥꯍꯜꯂꯒ ꯂꯧ ꯁꯤꯡꯒ ꯂꯩꯔꯒ ꯉꯥ ꯐꯥꯕ ꯈꯣꯠꯄ ꯇꯧꯕ ꯆꯠꯄꯗꯣ ꯌꯥꯝ ꯄꯥꯝꯖꯩꯌꯦꯕꯀꯣ ꯑꯩꯗꯤ ꯑꯗꯨꯃꯥꯏ ꯑꯝꯇ ꯇꯧꯍꯟꯅꯤꯡꯉꯤ ꯅꯣꯡꯁꯦ ꯇꯥꯍꯟꯗꯕꯒꯤ ꯏꯀꯪ ꯊꯣꯛꯀꯗ꯭ꯔꯅ ꯃꯤ ꯃꯌꯥꯝꯁꯨ ꯂꯣꯏꯅ ꯄꯥꯈꯠꯅꯔꯦꯅꯦ ꯍꯣꯏ ꯉ ꯅꯣꯡ ꯇꯥꯗꯕꯁꯦ ꯐꯩꯌꯦꯕꯀꯣ ꯑꯩꯈꯣꯏꯒꯤ ꯅꯍꯥꯟ ꯂꯧꯒꯤ ꯅꯥꯄꯤꯗꯥꯛ ꯀꯥꯞꯈꯤꯕꯅꯦꯕ
ꯅꯥꯄꯤꯗꯥꯛ ꯀꯥꯞꯄꯁꯦ ꯅꯣꯡ ꯇꯥꯁꯤꯟꯈ꯭ꯔꯗꯤ ꯃꯥꯒꯤ ꯀꯩꯅꯣꯁꯦ ꯀꯟꯗꯦꯕ ꯍꯥꯏꯗꯤ ꯃꯌꯥꯛꯁꯦ ꯆꯝꯊꯣꯛꯑꯦꯕꯀꯣ ꯑꯗꯨꯗꯨꯅ ꯅꯥꯄꯤꯗꯥꯛ ꯍꯤꯗꯛ ꯀꯥꯞꯄꯒ ꯅꯣꯡꯁꯥ ꯐꯖꯅ ꯁꯥꯈ꯭ꯔꯕ ꯑꯗꯨꯝ ꯑꯌꯨꯛꯇ ꯀꯥꯞꯈꯤꯕꯁꯦ ꯅꯨꯃꯤꯗꯥꯡ ꯋꯥꯏꯔꯝꯁꯦ ꯂꯣꯏꯅ ꯄꯥꯠꯊꯗꯣꯏꯅꯦꯕꯀꯣ ꯑꯗꯨꯏꯗꯨꯅ ꯅꯍꯥꯟꯃꯨꯛꯁꯨ ꯑꯃꯨꯛ ꯀꯥꯞꯈꯤꯕ ꯅꯣꯡ ꯇꯥꯁꯤꯟꯈꯤꯕꯒꯤ ꯀꯥꯟꯅꯗꯕꯒꯤ ꯄꯩꯁꯥꯗꯨꯣ ꯐꯒꯤ ꯅꯥ ꯄꯤꯗꯥꯛ ꯍꯥꯏꯕ ꯋꯥꯅꯤ ꯑꯗꯨꯝ ꯇꯥꯡꯉꯦꯕꯀꯣ ꯂꯨꯄꯥ ꯆꯥꯇ꯭ꯔꯨꯛ ꯇꯇꯔꯦꯠ ꯄꯤꯗꯗꯤ ꯀꯟꯗꯒꯨꯝꯕꯗꯣ ꯑꯗꯨꯃꯥꯏꯅ ꯑꯣꯏꯕꯒꯤ ꯑꯗꯨꯝꯑꯀꯟ ꯅꯥꯀꯟꯕ ꯀꯥꯞꯄꯅꯤꯅꯅꯦ ꯑꯗꯨꯃꯥꯏꯅ ꯑꯗꯨ ꯍꯦꯛ ꯀꯥꯞꯄꯧꯗꯕꯗ ꯑꯃꯨꯛ ꯍꯌꯦꯡ ꯐꯧ ꯅꯨꯡꯁꯨ ꯑꯗꯨꯝ ꯍꯥꯏ ꯃꯣꯏ ꯃꯆꯤꯟꯖꯥꯛ ꯃꯌꯥꯝ ꯍꯥꯔ ꯀꯩ ꯀꯩ ꯆꯥꯏꯕ ꯈꯣꯠꯄ ꯇꯧꯕ ꯃꯌꯥꯝꯁꯦ ꯃꯣꯏ ꯂꯣꯏꯅ ꯆꯨꯞꯈꯤꯗꯣꯏ ꯑꯗꯨꯗꯨꯅ ꯀꯥꯟꯅꯔꯣꯏꯗ꯭ꯔꯤꯕꯀꯣ ꯑꯗꯩ ꯃꯣꯏꯅ ꯑꯣꯏꯅ ꯍꯦꯟꯅ ꯐꯒꯠꯂꯛꯄꯤ ꯑꯗꯒꯤ ꯐꯧꯁꯤꯗ ꯍꯦꯛꯇ ꯃꯣꯏ ꯅꯥꯄꯤ ꯌꯥꯝ ꯐ ꯇꯥꯔꯒꯗꯤ ꯇꯤꯟꯁꯦ ꯃꯔꯥꯡ ꯀꯥꯏꯌꯦꯕꯀꯣ ꯋꯥꯍꯤꯛ ꯈꯪꯗꯦ ꯑꯃ ꯈꯪꯗꯦ ꯑꯗꯨꯝ ꯇꯥꯕ ꯈꯣꯠꯄ ꯇꯧꯕꯒꯤ ꯑꯗꯨꯗꯨꯒꯤ ꯇꯧꯕꯗꯨꯗ ꯅꯥꯄꯤꯗꯣ ꯁꯤꯅꯕ ꯀꯥ ꯑꯗꯨꯗꯨꯒꯤ ꯅꯨꯡꯁꯥ ꯁꯥꯏꯁꯦ ꯐꯕꯨꯗꯤ ꯐꯩ ꯑꯗꯨ ꯍꯥꯏꯗꯤ ꯅꯨꯡꯁꯥ ꯁꯦ ꯂꯩꯕꯁꯦ ꯈꯪꯗꯦ ꯅꯣꯡꯒꯨꯝꯕ ꯇꯥꯍꯟꯅꯤꯡꯕ ꯑꯗꯨꯃꯥꯏꯅ ꯐꯥꯎꯋꯦ
ꯑꯗꯨꯗꯣ ꯅꯣꯏ ꯀꯞꯈꯤ ꯉꯁꯤ ꯀꯥꯞꯄꯦꯕꯨ ꯈꯜꯂꯁꯦꯕ ꯀꯣ ꯑꯗꯨꯒ ꯅꯨꯃꯤꯠ ꯀꯌꯥꯅꯤꯃꯨꯛ ꯊꯝꯃꯒꯗꯤ ꯍꯥꯏꯕꯗꯤ ꯑꯩꯈꯣꯏꯅ ꯁꯨꯝ ꯁꯝꯅ ꯍꯥꯏꯔꯕꯗ ꯅꯨꯃꯤꯠ ꯍꯨꯝꯅꯤꯅ ꯅꯠꯇ꯭ꯔꯒ ꯃꯔꯤꯅꯤꯃꯨꯛ ꯀꯔꯤꯝꯇ ꯅꯣꯡ ꯇꯥꯕ ꯈꯣꯠꯄ ꯀꯥꯞꯈ꯭ꯔꯕ ꯃꯇꯨꯡꯗ ꯇꯧꯗ꯭ꯔꯒꯗꯤ ꯃꯌꯥꯛꯇꯣ ꯑꯗꯨꯝ ꯐꯩ ꯈꯣꯠꯂꯤ ꯍꯥꯏꯕ ꯂꯩꯗꯅꯀꯣ ꯑꯗꯨꯝꯕꯗꯨꯣ ꯀꯌꯥ ꯑꯣꯏꯒꯦ ꯑꯗꯨꯒ ꯅꯪꯅ ꯍꯧꯖꯤꯛ ꯀꯤ ꯅꯣꯡ ꯇꯥꯗꯕꯒꯤ ꯃꯇꯥꯡꯗꯣ ꯍꯥꯏꯔꯒ ꯉꯁꯥꯏ ꯑꯌꯨꯛꯁꯦ ꯋꯥꯀꯤꯡ ꯆꯠꯂꯦꯕꯀꯣ ꯑꯩꯁꯦ ꯂꯥꯕꯨꯛ ꯂꯣꯝꯗ ꯋꯥꯥꯛꯀꯤꯡ ꯆꯠꯄ ꯍꯥꯏꯇ ꯑꯗꯨ ꯆꯠꯄꯁꯤꯗ ꯉꯁꯥꯏꯒꯤ ꯂꯧꯁꯤꯗꯤ ꯂꯣꯏꯅ ꯈꯣꯏꯗꯤ ꯈꯣꯏꯅꯔꯦꯕꯀꯣ ꯃꯌꯥꯝꯁꯦ ꯑꯗꯨꯒꯅ ꯄꯨꯡꯀꯪ ꯄꯨꯡꯀꯪ ꯀꯪ ꯂ ꯂꯩꯕꯗꯣ ꯏꯁꯤꯡꯁꯦ ꯑꯃꯠꯇ ꯂꯩꯇꯕꯤꯗꯣ ꯌꯥꯝ ꯗꯦꯖꯔꯠꯀꯤ ꯃꯐꯝꯒꯤ ꯇꯥꯏꯞꯇ ꯑꯣꯏꯅ ꯇꯧꯍꯧꯔꯦꯕꯀꯣ ꯃꯐꯝꯁꯦ ꯁꯨꯝ ꯌꯦꯡꯕꯗ ꯑꯗꯨꯅ ꯑꯩꯈꯣꯏꯒꯤ ꯗ꯭ꯔꯥꯏ ꯑꯣꯏꯃꯟꯕꯒꯤꯁꯨ ꯌꯦꯡꯐꯝ ꯈꯪꯗꯕꯤꯗꯣ ꯑꯃꯗꯕꯨ ꯑꯣꯏꯔꯣ ꯑꯃꯗꯕꯨ ꯑꯣꯏꯔꯣ ꯗ꯭ꯔꯥꯏ ꯑꯣꯏꯔꯒ ꯂꯩꯍꯧꯕꯗꯣ ꯅꯨꯡꯉꯥꯏꯇꯦ ꯍꯥꯏꯗꯤ ꯈꯣꯡꯕꯥꯟꯁꯨ ꯄꯨꯡꯀꯪ ꯀꯪꯍꯧꯔꯦ ꯂꯧꯕꯨꯛꯁꯨ ꯄꯨꯡꯀꯪ ꯀꯪꯉꯦ ꯑꯗꯒꯤ ꯈꯣꯡ ꯆꯦꯟꯐꯝ ꯈ꯭ꯔꯒ꯭ꯔ ꯂꯣꯏꯅꯃꯛ ꯀꯪꯉꯒ ꯂꯣꯏꯅ ꯂꯩꯍꯧꯋꯦꯕꯀꯣ ꯑꯗꯨꯒꯤ ꯁꯨꯝ ꯅꯣꯡ ꯇꯥꯗꯕꯒꯤ ꯃꯇꯥꯡꯁꯦ ꯍꯥꯏꯔ ꯀꯥꯟ ꯅꯤꯡꯁꯤꯡꯉꯛꯏꯅꯦ ꯑꯩ ꯅꯤꯡꯁꯤꯡꯉꯛꯏꯁꯦ ꯑꯗꯣ ꯐꯕꯨꯗꯤ ꯅꯣꯡꯁꯦ ꯑꯃꯨꯛꯇꯪ ꯑꯗꯨꯃꯥꯏꯅ ꯍꯥꯏꯕꯗꯤ ꯍꯧꯖꯤꯛꯁꯦ ꯂꯧꯔꯣꯛꯄ ꯃꯇꯝ ꯍꯥꯏꯕꯗꯤ ꯂꯧꯒꯤ ꯀꯩ ꯀꯩ ꯇꯧꯕ ꯍꯧꯒꯗꯕ ꯃꯇꯝꯅꯤꯅꯅꯦ ꯑꯗꯨꯝ ꯑꯃꯨꯛꯇꯪꯗꯤ ꯑꯗꯨꯃꯥꯏꯅ ꯐꯖꯅ ꯅꯣꯡꯁꯦ ꯍꯥꯏꯗꯤ ꯏꯁꯥ ꯏꯁꯤꯡ ꯏꯆꯥꯎ ꯊꯣꯛꯄꯃꯛꯀꯤ ꯆꯥꯡ ꯅꯠꯇ꯭ꯔꯒꯁꯨ ꯂꯤꯂꯤꯗ ꯑꯣꯏꯔꯁꯨ ꯂꯦꯞꯇꯕꯤꯗ ꯅꯨꯃꯤꯠꯁꯦ ꯈꯔꯅꯤꯗꯪ ꯑꯣꯏꯔꯁꯨ ꯇꯥꯔꯒꯗꯤꯅꯦ ꯏꯁꯤꯡꯁꯦ ꯑꯗꯨꯃꯥꯏꯅ ꯂꯩꯔꯒꯗꯤ ꯂꯧ ꯎꯕꯁꯦ ꯐꯒꯗ꯭ꯔꯅ ꯈꯜꯂꯦ ꯑꯗꯣ ꯅꯣꯏꯒꯤ ꯂꯧꯒꯤ ꯐꯤꯕꯝꯗꯤ ꯀꯃꯥꯏ
ꯑꯈꯣꯏꯁꯨ ꯆꯞ ꯃꯥꯟꯅꯩ ꯍꯧꯖꯤꯛ ꯂꯩꯔꯤꯕ ꯐꯤꯕꯝꯁꯤꯅꯦ ꯑꯗꯨꯝ ꯎꯕꯗꯤ ꯎꯗꯣꯏꯕ ꯎꯗꯕ ꯌꯥꯗꯦ ꯍꯥꯏꯇꯥꯔꯅ ꯅꯐꯨ ꯁꯥꯐꯨ ꯇꯧꯔꯒ ꯑꯈꯣꯏꯒꯤ ꯃꯅꯥꯛꯇ ꯄꯨꯈ꯭ꯔꯤ ꯂꯩꯕ ꯀꯩ ꯀꯩ ꯃꯌꯥꯝꯗꯣ ꯇꯧꯔꯒ ꯆꯤꯡꯉꯒ ꯎꯗꯣꯔꯤꯕꯀꯣ ꯑꯗꯨ ꯑꯣꯏꯇꯥꯥꯔꯁꯨ ꯇꯥꯕꯨꯗꯤ ꯇꯥꯔꯛꯀꯅꯤ ꯑꯩꯅ ꯊꯥꯖ ꯂꯩꯌꯦꯕꯀꯣ ꯑꯗꯣꯏ ꯇꯥꯔꯒꯁꯨ ꯑꯩ ꯇꯥꯕꯁꯦ ꯑꯗꯨꯝ ꯊꯦꯡꯗꯒꯤꯗꯣꯔꯕꯅꯤꯅ ꯍꯦ ꯊꯦꯡꯗꯔꯤꯃꯩ ꯑꯐꯕ ꯑꯣꯏꯗꯦꯕ ꯑꯗꯨꯝ ꯃꯥꯒꯤ ꯃꯥꯒꯤ ꯃꯇꯝ ꯍꯥꯏꯕ ꯑꯃ ꯂꯩꯖꯔꯤ ꯃꯇꯝꯗꯣ ꯍꯦꯟꯗꯣꯛꯈ꯭ꯔꯗꯤ ꯀꯥꯡ ꯇꯥꯕ ꯎꯆꯦꯛ ꯋꯥꯌꯥꯅ ꯆꯥꯊꯣꯛꯄ ꯑꯗꯒꯤ ꯈꯪꯗꯦ ꯐ ꯍꯥꯏꯗꯤ ꯐꯧꯗꯨ ꯃꯍꯩ ꯃꯔꯣꯡ ꯐꯖꯟ ꯆꯨꯝꯅ ꯄꯥꯟꯒꯗꯕꯗꯨ ꯄꯥꯟꯕ ꯉꯝꯃꯣꯏꯗꯣꯏꯅꯦ ꯃ ꯃꯇꯥꯡ ꯃꯇꯥꯡꯒꯤ ꯃꯥꯒꯤ ꯏꯁꯤꯡꯁꯤꯁꯨꯀꯣ ꯑꯗꯨꯝ ꯂꯩꯌꯦꯕ ꯑꯗꯨꯝ ꯊꯥꯖꯤꯜꯂꯒ ꯊꯝꯕ ꯌꯥꯗꯦꯕꯀꯣ ꯂꯧꯔꯤꯁꯤ ꯀꯩꯒꯤꯅꯣ ꯍꯥꯏꯕ ꯃꯇꯝꯗ ꯑꯗꯨꯝ ꯊꯥꯖꯤꯜꯂ ꯂꯩ ꯇꯥꯔꯗꯤ ꯏꯁꯤꯡꯁꯦ ꯄꯨꯝꯃꯛꯀꯅꯤꯕ ꯍꯩ ꯍꯧꯖꯤꯛꯀꯥꯟꯗꯤ ꯑꯗꯨꯝ ꯍꯥꯔꯥ ꯀꯩꯀꯩ ꯃꯌꯥꯝ ꯆꯥꯏꯕ ꯈꯣꯠꯄ ꯇꯧꯕꯅꯤꯅ ꯑꯗꯩ ꯅꯨꯡꯁꯥ ꯁꯖꯤꯟꯂꯛꯄꯒ ꯏꯁꯤꯡ ꯁꯥꯒꯠꯂꯛꯀꯗꯣꯏꯅꯤ ꯑꯗꯩ ꯑꯗꯨꯒꯤ ꯈꯣꯡꯁꯤꯗ ꯑꯃꯨꯛ ꯍꯥꯏꯗꯤ ꯅꯥꯄꯤ ꯏꯁꯪꯒꯨꯝꯕꯅꯤ ꯈꯪꯗꯦ ꯑꯗꯨꯝ ꯍꯧꯖꯤꯜꯂꯒ ꯀꯣ ꯑꯗꯩ ꯐꯧ ꯍꯣ ꯍꯧꯒꯠ ꯍꯧꯒꯠꯄꯁꯤꯗ ꯃꯣꯏꯅ ꯐꯥꯖꯤꯜꯂꯒ ꯊꯝꯗꯣꯏꯅꯦꯕ ꯑꯗꯨꯗꯨꯅ ꯏꯁꯤꯡꯁꯦ ꯀꯃꯥꯏꯅ ꯇꯧꯒꯦ ꯍꯥꯏꯕ ꯃꯇꯝꯗ ꯃꯇꯝ ꯃꯇꯝ ꯂꯩꯌꯦꯕꯀꯣ ꯐꯥꯖꯤꯟꯗ ꯊꯝꯗꯣꯏꯁꯤꯅꯅꯦ ꯒꯤ ꯐꯧꯒꯨꯝꯕꯁꯦ ꯂꯤꯡꯉꯕ ꯃꯇꯝꯗ ꯂꯤꯡꯉ ꯃꯇꯨꯡꯗ ꯑꯗꯨꯝ ꯈꯔ ꯐꯖꯟꯂ ꯊꯝꯒꯅꯦꯕ ꯑꯗꯨꯒ ꯃꯆꯥꯛ ꯈꯔ ꯍꯦꯛ ꯀꯟꯈ꯭ꯔꯕ ꯀꯟꯕ ꯍꯧꯔꯛꯇꯒꯤꯗꯤꯀꯣ
ꯐꯥꯖꯤꯜꯂꯒ ꯊꯝꯕꯁꯦ ꯌꯥꯔꯣꯏꯕ ꯍꯥꯏꯕꯗꯤ ꯊꯤꯡꯒꯠꯂ ꯊꯝꯕꯁꯨ ꯌꯥꯔꯣꯏꯕ ꯏꯁꯤꯡꯗꯤ ꯑꯗꯨꯝ ꯂꯤꯔꯤ ꯂꯤꯔꯤ ꯆꯠꯂꯟꯗꯣꯏꯅꯦꯕꯀꯣ ꯃꯁꯂꯣꯝꯗꯒꯤ ꯍꯥꯏꯗꯤ ꯃꯥꯒꯤ ꯃꯥꯏꯀꯩ ꯑꯃꯗꯤ ꯂꯩꯅꯤꯅ ꯆꯦꯟꯊꯔꯛꯄꯗꯒꯤ ꯁꯨꯝ ꯐꯥꯎꯅꯔꯒ ꯂꯧꯔꯤ ꯂꯧꯔꯤ ꯃꯌꯥꯝꯁꯦ ꯑꯗꯨꯝ ꯈꯔ ꯍꯨꯠꯇꯣꯛꯑꯒ ꯐꯥꯎꯅꯍꯟꯗꯣꯏꯅꯦꯕ ꯑꯁꯨꯡꯕ ꯃꯇꯝꯗ ꯑꯗꯨꯝ ꯑꯩꯈꯣꯏꯒꯤ ꯉꯥ ꯐꯥꯕ ꯈꯣꯠꯄ ꯇꯧꯕꯁꯦ ꯉꯥꯗꯤ ꯑꯌꯥꯝꯕꯅ ꯀꯥꯏꯔꯛꯇꯣꯏꯁꯦ ꯃꯃꯥꯡꯂꯣꯝꯗ ꯀꯥꯏꯔꯛꯇꯣꯏꯅꯦꯕ ꯍꯥꯏꯗꯤ ꯏꯁꯤꯡ ꯂꯩꯕ ꯀꯩꯗꯣ ꯃꯣꯢꯅ ꯈꯜꯂꯤꯁꯦ ꯑꯗꯨꯝ ꯏꯁꯤꯡ ꯂꯩꯔꯗꯤ ꯃ ꯏꯁꯤꯡ ꯆꯦꯟꯊꯔꯛꯏꯁꯦ ꯃꯥꯏ ꯍꯧꯔꯛꯐꯝ ꯅꯤ ꯍꯧꯔꯛꯐꯝꯗꯣ ꯌꯧꯉꯥꯢ ꯀꯥꯕ ꯋꯥꯈꯟꯗꯨ ꯑꯗꯨꯃꯥꯏꯅ ꯈꯟꯕꯒꯤꯀꯣ ꯂꯨ ꯊꯨꯝꯕꯒꯤꯁꯨ ꯃꯥꯒꯤ ꯅꯤꯌꯣꯝ ꯌꯥꯝ ꯂꯩ ꯍꯦꯇ ꯢꯁꯤꯡ ꯆꯦꯟꯗꯩꯅ ꯆꯦꯟꯗꯕ ꯃꯥꯏꯀꯩꯗ ꯊꯝꯃꯒ ꯊꯨꯡ ꯍꯥꯏꯗꯤ ꯉꯥꯗꯣ ꯊꯨꯒꯗꯕ ꯅꯠꯇꯦꯀꯣ ꯃꯈꯜ ꯃꯈꯜꯅꯤ ꯌꯥꯝ ꯂꯩꯈ꯭ꯔꯦꯀꯣ ꯁꯨꯝ ꯑꯩꯈꯣꯏ ꯑꯗꯨꯝ ꯊꯦꯡꯅꯔꯛꯄꯒꯤꯀꯣ ꯑꯗꯨꯝ ꯈꯪꯕꯒꯤ ꯋꯥꯅꯤꯗ ꯅꯉꯣꯟꯗꯁꯨ ꯁꯨꯝ ꯈꯤꯇꯪ ꯍꯥꯏꯕꯒꯤ ꯋꯥꯅꯦꯕꯀꯣ ꯅꯪ ꯍꯦꯟꯅ ꯈꯪꯅꯤꯡꯉꯁꯨ ꯑꯗꯨꯝ ꯍꯪꯉꯛꯄ ꯌꯥꯒꯅꯤꯀꯣ
ꯍꯣꯏ ꯌꯥꯏꯌꯦ ꯌꯥꯏꯌꯦ ꯑꯗꯨꯝ ꯍꯥꯏ ꯍꯥꯏꯕꯗꯨꯅꯦ ꯑꯩꯈꯣꯏ ꯑꯩꯕꯨꯗꯤ ꯑꯩꯈꯣꯏꯕꯨꯗꯤ ꯂꯧ ꯎꯏꯌꯦ ꯑꯩꯈꯣꯏꯒꯤꯁꯨ ꯎꯕꯨꯗ ꯑꯗꯨ ꯑꯣꯏꯔꯒꯁꯨ ꯏꯁꯥꯃꯛꯅ ꯀꯨꯝꯃꯒ ꯈꯣꯠꯂꯒ ꯇꯧꯕꯗꯨꯗꯤ ꯁꯨꯝ ꯀꯌꯥ ꯇꯧꯔꯛꯈꯤꯗ꯭ꯔꯦꯕꯀꯣ ꯍꯥꯏꯗꯤ ꯌꯨꯝꯗꯁꯨ ꯁꯨꯝ ꯍꯣꯁꯇꯦꯜꯗ ꯀꯩꯗ ꯁꯨꯝ ꯂꯩꯔꯛꯈꯤꯕꯗꯒꯤ ꯑꯗꯨꯝꯕꯩ ꯃꯇꯥꯡꯁꯦ ꯍꯦꯛꯇ ꯑꯗꯨꯝ ꯅꯣꯡ ꯐꯥꯗꯣꯛ ꯀꯨꯝꯕ ꯂꯧ ꯌꯩꯕ ꯅꯨꯃꯤꯠꯀꯨꯝꯕꯗ ꯑꯗꯨꯝ ꯉꯥꯏꯍꯥꯛ ꯆꯠꯂꯒ ꯄꯣꯠ ꯆꯩ ꯑꯆꯥ ꯑꯊꯛ ꯊꯤꯟꯕ ꯈꯣꯠꯄ ꯑꯗꯒꯤ ꯃꯌꯥꯝꯒꯤ ꯑꯋꯥꯠ ꯑꯄꯥꯁꯤꯡ ꯆꯦꯟꯊꯣꯛ ꯆꯦꯟꯁꯤꯟ ꯇꯧꯕ ꯑꯗꯨꯒꯨꯝꯕ ꯅꯠꯇꯅ ꯊꯑꯣꯏꯅ ꯂꯧ ꯀꯨꯝꯃꯒ ꯂꯧꯒꯤ ꯁꯨꯝ ꯑꯃꯃ ꯇꯧꯕꯗꯨꯗꯤ ꯀꯌꯥ ꯌꯥꯎꯗ꯭ꯔꯦꯕꯀꯣ ꯑꯃꯨꯛꯇꯪꯗꯤ ꯌꯥꯎꯈꯤꯕ ꯃꯥꯜꯂꯦ ꯍꯥꯏꯕꯗꯤ ꯌꯥꯝ ꯀꯟꯕ ꯅꯠꯇꯦꯗ ꯑꯗꯨꯗꯤ ꯑꯗꯨꯝ ꯍꯥꯏꯕꯗꯤ ꯑꯩꯈꯣꯏꯒꯤ ꯂꯧꯍꯣꯟ ꯂꯧꯍꯣꯟꯒꯤ ꯇꯥꯏꯞꯇ ꯂꯩꯔꯨꯕ ꯍꯥꯏꯇꯥꯔꯦ ꯃꯤꯒꯤꯗꯒꯤ ꯂꯧ ꯐꯧꯁꯦ ꯂꯩꯔꯨꯕꯒꯤ ꯍꯣꯟꯗꯣꯛ ꯍꯣꯟꯖꯤꯟꯗ ꯑꯃꯨꯛ ꯍꯥꯏꯗꯤ ꯃꯣꯏꯒꯤ ꯂꯧꯗꯒꯤ ꯑꯩꯈꯣꯏꯅ ꯒꯥꯔꯤꯐꯧ ꯍꯣꯡꯒꯠꯄ ꯑꯗꯩ ꯑꯈꯣꯏ ꯒꯥꯔꯤꯗꯒꯤ ꯑꯈꯣꯏ ꯂꯧ ꯃꯌꯥꯏꯐꯥꯎ ꯑꯗꯨꯃꯥꯏ ꯍꯨꯟꯕꯤꯕ ꯑꯗꯨꯃꯥꯏꯅ ꯍꯥꯏꯇꯥꯔꯦ ꯑꯗꯨꯃꯥꯏꯅ ꯃ ꯅꯣꯡ ꯐꯥꯗꯣꯛꯀ ꯌꯥꯎꯕꯒꯤ ꯋꯥꯅꯦ ꯍꯥꯏꯗꯤ ꯁꯨꯇꯤ ꯀꯩꯒ ꯁꯨꯝ ꯇꯥꯏꯃꯤꯡ ꯆꯥꯅꯕꯒꯤ ꯑꯇꯣꯞꯄ ꯌꯥꯎꯗꯦꯕ ꯑꯗꯣ ꯑꯗꯨ ꯑꯣꯏꯈ꯭ꯔꯒ ꯑꯩꯅ ꯍꯨꯖꯤꯛ ꯌꯥꯝ ꯑꯗꯨꯝ ꯈꯪꯅꯤꯡꯉꯤꯁꯦ ꯉꯁꯥꯏꯒꯤ ꯎꯝ ꯂꯧꯗꯒꯤ ꯉꯥ ꯐꯥꯕ ꯂꯨ ꯊꯨꯝꯕꯅꯤ ꯈꯪꯗꯦ ꯇꯥꯏꯠꯁꯦꯞ ꯇꯧꯔ ꯐꯥꯕꯅꯤ ꯈꯪꯗꯦ ꯇꯧꯕꯩ ꯃꯇꯥꯡꯁꯦ ꯁꯤꯗ ꯑꯗꯨꯝ ꯍꯥꯏ ꯍꯪꯖꯒꯦꯕꯀꯣ ꯍꯥꯏꯕꯗꯤ ꯂꯨꯗ ꯑꯩꯈꯣꯏꯒꯤ ꯆꯪꯕ ꯉꯥꯁꯦ ꯀꯔꯝꯕ ꯉꯥꯅ ꯁꯨꯝ ꯈꯔ ꯍꯦꯟꯅ ꯑꯥ ꯆꯪꯉꯤ ꯑꯗꯒꯤ ꯑꯗꯨꯝꯕꯅ ꯃꯣꯏꯅ ꯈꯤꯇꯪ ꯍꯦꯟꯅ ꯑꯗꯨꯝ ꯂꯨꯗ ꯊꯨꯡꯉꯦ ꯍꯥꯏꯕꯁꯦ ꯂꯩꯗꯅꯀꯣ ꯉꯥ ꯃꯈꯜ ꯃꯌꯥꯝꯁꯤꯗꯒꯤ ꯑꯗꯨ ꯀꯔꯝ ꯀꯔꯝꯕ ꯉꯥꯅ ꯑꯗꯨꯃꯥꯏꯅ ꯂꯨꯒꯨꯝꯕ ꯑꯗꯒꯤ ꯍꯥꯏꯗꯤ ꯂꯕꯨꯛꯇ ꯊꯥꯛꯑꯒ ꯐꯥꯕꯁꯤꯗ ꯀꯔꯝ ꯀꯔꯝꯕ ꯉꯥꯅꯗꯤ ꯍꯦꯟꯅ ꯑꯗꯨꯝ ꯐꯥꯕ ꯉꯝꯕꯒꯦ ꯀꯃꯥꯏꯅ ꯇꯧꯒꯦ ꯁꯤ ꯃꯇꯥꯡꯁꯦ
ꯑꯣ ꯁꯨꯃꯥꯏ ꯇꯧꯋꯦꯕꯀꯣ ꯍꯣꯏ ꯉꯥꯁꯦ ꯃꯥꯒꯤꯁꯨ ꯃꯇꯝ ꯇꯝ ꯂꯩꯌꯦꯕꯀꯣ ꯍꯦꯛꯇ ꯂꯧꯕꯨꯛꯇ ꯍꯦꯛꯇ ꯆꯠꯂꯦ ꯍꯥꯏꯔꯒ ꯉꯈꯥ ꯐꯥꯕ ꯑꯗꯩ ꯀꯩꯅꯣ ꯉꯥꯃꯨꯒꯨꯝꯕ ꯀꯩꯒꯨꯝꯕ ꯐꯥꯕ ꯑꯗꯨꯃꯥꯏ ꯇꯧꯗꯦꯕꯀꯣ ꯍꯥꯏꯕꯗꯤ ꯃꯥꯒꯤꯁꯨ ꯃꯇꯝ ꯃꯇꯝ ꯑꯗꯨꯝ ꯂꯩꯌꯦ ꯑꯍꯥꯟꯕꯒꯤ ꯏꯁꯤꯡ ꯏꯅꯧ ꯍꯥꯏꯇꯥꯔꯦꯀꯣ ꯑꯍꯥꯟꯕꯒꯤ ꯂꯧꯕꯨꯛꯇ ꯏꯁꯤꯡ ꯂꯩꯕ ꯃꯇꯝꯁꯦ ꯑꯁꯤꯗꯤ ꯑꯈꯣꯏ ꯐꯗꯣꯔꯤꯕ ꯉꯥꯁꯦ ꯀꯩ ꯀꯩꯅꯣ ꯍꯥꯏꯕ ꯃꯇꯝꯗ ꯉꯥꯃꯨꯒꯨꯝꯕ ꯑꯗꯒꯤ ꯉꯥ ꯁꯝꯖꯦꯠꯀꯨꯝꯕ ꯁꯤꯒꯨꯝꯕꯅꯌꯥꯝ ꯑꯃ ꯐꯥꯒꯅꯦꯕꯀꯣ ꯑꯗꯩ ꯈꯔ ꯂꯩꯔꯛꯄꯩꯅ ꯍꯥꯏꯕꯗꯣ ꯇꯨꯡꯉꯤ ꯃꯇꯝꯗꯗꯤ ꯐꯥꯒꯅꯦꯕ ꯑꯗꯨꯒ ꯈꯔ ꯂꯩꯔꯛꯄ ꯃꯇꯝꯗꯗꯤ ꯐꯥꯗꯣꯏꯔꯤꯕ ꯉꯥ ꯃꯈꯩꯁꯦ ꯀꯩꯀꯩꯅꯣ ꯍꯥꯏꯕ ꯃꯇꯝꯗ ꯑꯈꯣꯏꯒꯤ ꯑ ꯀꯩ ꯍꯥꯏꯒ꯭ꯔꯦ ꯉꯈꯥꯒꯨꯝꯕꯖꯦ ꯏꯆꯦꯟꯁꯦ ꯆꯦꯟꯕ ꯍꯧꯔꯛꯀꯥꯟꯗꯅ ꯉꯥꯈꯥꯒꯨꯝꯕ ꯕ ꯑꯗꯩ ꯀꯩꯒꯨꯝꯁꯦ ꯑꯗꯨꯝ ꯐꯕꯂꯥꯛ ꯍꯧꯔꯅꯦꯕ ꯉꯥ ꯉꯥꯄꯦꯝꯃ ꯈꯪꯗꯦ ꯀꯤꯖꯧ ꯈꯪꯗꯦ ꯑꯗꯨꯃꯥꯏ ꯐꯥꯕ ꯍꯧꯗꯣꯏꯅꯦꯕꯀꯣ ꯑꯗꯨ ꯍꯌꯦꯡ ꯏꯁꯤꯡꯁꯦ ꯑꯃꯨꯛ ꯄꯨꯜꯂꯞ ꯆꯤꯗꯕ ꯃꯇꯥꯡ ꯂꯥꯛꯈꯤꯅꯤꯕ ꯑꯗꯨꯀꯥꯟꯗ ꯑꯃꯨꯛ ꯉꯥꯃꯨꯒꯨꯝꯕ ꯉꯥꯁꯤꯡ ꯀꯥꯞꯄꯁꯤ ꯃꯣꯏꯒꯤ ꯑꯃꯨꯛ ꯇꯔꯟ ꯇꯔꯟ ꯑꯃꯨꯛ ꯂꯥꯛꯀꯗꯣꯏꯕ ꯑꯗꯨꯃꯥꯏꯅ ꯃꯇꯝ ꯃꯇꯝꯒꯤ ꯑꯗꯨꯝ ꯍꯥꯏꯗꯤ ꯑꯗꯨꯝ ꯅꯪ ꯂꯧ ꯎꯔꯦ ꯍꯥꯏꯅ ꯃꯈꯥ ꯍꯦꯛꯇ ꯐꯥꯒꯗꯝ ꯅꯠꯇꯦꯕ ꯃꯥꯏ ꯃꯥꯏ ꯃꯇꯝ ꯃꯇꯝ ꯑꯝ ꯂꯩꯖꯩꯕꯀꯣ ꯍꯥꯏꯕꯗꯤ ꯑꯗꯨꯝ ꯍꯧꯖꯤꯛ ꯀꯩꯀꯩ ꯃꯇꯝꯗꯤ ꯑꯣꯏꯔꯕꯅꯦ ꯍꯧꯖꯤꯛ ꯌꯥꯏꯉꯪ ꯊꯣꯛꯂꯛꯏꯕ ꯑꯗꯒꯤ ꯃꯣꯔ ꯑꯇꯦꯛꯄ ꯊꯣꯛꯂꯛꯏ ꯃꯌꯥꯝꯁꯦ ꯉꯈꯥ ꯅꯇꯦꯛ ꯇꯣꯞꯄꯒ ꯆꯥꯕ ꯈꯣꯠꯄ ꯃꯇꯝ ꯑꯣꯏꯔꯦ ꯆꯥꯔꯣ ꯍꯥꯏꯅꯦꯕ ꯑꯗꯨꯗꯨ ꯐꯪ ꯍꯧꯖꯤꯅ ꯑꯗꯨꯝ ꯆꯥꯗꯕꯤꯗ ꯍꯧꯖꯤꯛ ꯂꯩꯔꯤꯁꯤꯅꯦ ꯍꯧꯖꯤꯛ ꯍꯥꯏꯗꯤ ꯃꯥꯢ ꯃꯥꯏ ꯃꯇꯝꯗ ꯇꯣꯡꯉꯥꯜꯂꯦꯕꯀꯣ ꯑꯗꯨꯅꯤꯗ ꯑꯩ ꯍꯥꯏꯅꯤꯡꯉꯤꯁꯦ
ꯑꯣ ꯑꯣ ꯑꯗꯨꯗꯤ ꯍꯧꯖꯤꯛꯄꯨꯗꯤ ꯍꯣꯏ ꯏꯁꯤꯡ ꯀꯪꯉꯦ ꯍꯥꯏꯔꯕꯃꯤꯅ ꯉꯥꯁꯦ ꯂꯕꯨꯛ ꯑꯇꯣꯞꯄꯗꯒꯤ ꯆꯥꯔꯁꯨ ꯂꯧꯕꯨꯛꯀꯤ ꯉꯥꯗꯤ ꯑꯗꯨꯃꯥꯏꯅ ꯆꯥꯕꯗꯤ ꯐꯪꯉꯝꯗꯧ ꯃꯥꯟꯗ꯭ꯔꯦ ꯑꯗꯣ ꯂꯕꯨꯨꯛ ꯈꯨꯝ ꯀꯨꯝꯕ ꯈꯣꯠꯄ ꯇꯧꯕꯗꯅꯦ ꯀꯩꯅꯣꯒꯨꯝꯕꯗꯤ ꯊꯦꯡꯅꯗꯕ꯭ꯔꯣ ꯑꯈꯣꯏꯒꯤ ꯂꯤꯟꯒꯨꯝꯕ ꯑꯗꯒꯤ ꯀꯥꯐꯩꯒꯨꯝꯕ ꯇꯤꯝꯐꯥꯒꯨꯝꯕꯗꯤ ꯊꯦꯡꯅꯗꯕꯔꯣ ꯊꯦꯡꯅꯗꯕ ꯊꯦꯡꯅꯗꯕ ꯍꯥꯏꯕꯗꯤ ꯊꯦꯡꯅꯗꯤ ꯊꯦꯡꯅꯔꯝꯒꯅꯤ ꯑꯗꯨ ꯑꯣꯏꯔꯒꯁꯨ ꯁꯨꯝ ꯈꯤꯇꯪ ꯍꯦꯟꯅ ꯏꯁꯥꯗ ꯑ ꯅꯄꯛ ꯈꯣꯠꯄ ꯑꯗꯒꯤ ꯈꯤꯇꯪ ꯍꯦꯟꯅ ꯈꯪꯒꯤꯕ ꯆꯤꯛꯀꯦ ꯈꯣꯠꯀꯦꯒ ꯇꯧꯔꯛꯄꯦ ꯑꯗꯨꯝꯕꯒꯤ ꯁꯨꯝ ꯌꯥꯎꯈꯤꯕ꯭ꯔꯥ ꯌꯥꯎ ꯀꯃꯥꯏꯅ ꯇꯧꯒꯦ ꯑꯗꯨꯒꯤ ꯃꯇꯥꯡꯗꯁꯨ ꯁꯤꯌꯔ ꯈꯤꯇꯪ ꯇꯧꯕꯤꯌꯨꯅꯦ
ꯍꯣꯏ ꯑꯗꯨꯝ ꯂꯧꯕꯨ ꯆꯠꯂꯕꯅꯤꯅ ꯑꯗꯨꯗꯤ ꯊꯦꯡꯅ ꯇꯥꯕꯅꯤ ꯀꯥꯐꯩ ꯍꯜꯂꯛꯄꯗ ꯀꯥꯐꯩꯁꯦ ꯍꯦꯛꯇ ꯃꯨꯜꯂꯒ ꯂꯩꯔꯝꯕ ꯐꯥꯏꯒꯟꯗ ꯍꯥꯟꯆꯤꯛꯑ ꯃꯕꯨꯛ ꯊꯜꯂꯒ ꯂꯩꯔꯝꯕ ꯑꯗꯣ ꯍꯜꯂꯛꯄ ꯀꯥꯟꯗ ꯑꯗꯨꯝ ꯃꯣꯏꯗꯤ ꯍꯥꯠꯂꯁꯨ ꯁꯤꯗꯦꯕꯀꯣ ꯃꯣꯏ ꯀꯃꯥꯏꯅ ꯍꯥꯠꯇꯣꯛꯀꯅꯤ ꯍꯥꯏꯕꯗ ꯀꯣ ꯃꯤꯠ ꯊꯨꯝꯁꯤꯀꯣ ꯈꯔ ꯇꯧꯔꯒ ꯊꯥꯗꯕ ꯑꯗꯨ ꯑꯣꯏꯇꯥꯔꯗꯤ ꯃꯣꯏꯁꯨ ꯈꯥꯝꯕ ꯉꯝꯗꯦꯕ ꯃꯁꯥꯗꯒꯤ ꯏꯁꯨ ꯂꯣꯏ ꯊꯣ ꯊꯣꯂꯛꯑ ꯑꯗꯨꯝ ꯁꯤꯖꯥꯗꯣꯏꯅꯦꯕ ꯍꯣꯏ ꯇꯤꯟꯐꯥꯕꯨꯗꯤ ꯑꯗꯨꯝ ꯊꯦꯡꯅꯩ ꯑꯗꯨꯢ ꯇꯥꯔꯁꯨ ꯆꯤꯛꯄ ꯈꯣꯠꯄ ꯇꯧꯗꯦ ꯑꯗꯨ ꯂꯤꯟꯁꯨ ꯑꯗꯨꯝ ꯊꯦꯡꯅꯩꯗ ꯂꯥꯡꯗꯒꯨꯝꯕ ꯑꯩꯈꯣꯏꯒꯤ ꯑꯩꯈꯣꯏꯁꯦ ꯂꯥꯡ ꯊꯥꯏꯑꯦꯕꯀꯣ ꯂꯥꯡ ꯊꯥꯛꯄꯁꯤꯗ ꯂꯤꯟ ꯑꯗꯨꯝ ꯌꯥꯎꯔꯝꯗꯣꯏꯅꯦ ꯑꯗꯒꯤ ꯀꯧꯕ꯭ꯔꯨꯒꯨꯝꯕ ꯑꯗꯒꯤ ꯃꯣꯏ ꯈꯔ ꯀꯧꯕꯨ ꯑꯆꯧꯕ ꯂꯩꯌꯦꯕ ꯑꯗꯨꯒꯨꯝꯕ ꯊꯨꯝꯕ ꯂꯩꯌꯦꯕ ꯑꯗꯨ ꯀꯥꯟꯗꯨꯗ ꯑꯃꯨꯛ ꯃꯣꯏꯅ ꯆꯥꯗꯣꯏꯁꯤ ꯂꯤꯟꯅ ꯆꯥꯗꯣꯏꯁꯤ ꯉꯥꯃꯨꯒꯨꯝꯕ ꯌꯥꯝ ꯆꯥꯏꯌꯦꯕꯀꯣ ꯑꯗꯨꯗꯨꯅ ꯑꯗꯨꯝ ꯑꯗꯨꯒꯨꯝꯕ ꯌꯥꯎꯔꯝꯕꯒꯨꯝꯕ ꯑꯗꯨꯝ ꯊꯦꯡꯅꯩꯗ ꯑꯗꯨꯒꯨꯝꯕꯗꯨꯗꯤ ꯀꯤꯗꯅꯀꯣ ꯑꯗꯨꯝ ꯊꯝꯅꯝꯂꯝꯒ ꯑꯩꯈꯣꯏ ꯕꯥꯍꯣꯏ ꯇꯧꯔꯒ ꯇꯞꯅꯥ ꯂꯧ ꯇꯣꯛꯍꯟꯕ ꯑꯗꯨꯃꯥꯏꯅ ꯇꯧꯋꯤ ꯑꯗꯨꯝ ꯊꯦꯡꯅꯩꯗ
ꯍꯣꯏ ꯑꯗꯨꯕꯨꯗꯤ ꯋꯥꯔꯤꯁꯨ ꯌꯥꯝ ꯅꯨꯡꯉꯥꯏꯔꯤ ꯑꯩꯁꯦ ꯏꯔꯨꯖꯉꯦꯅꯦ ꯏꯁꯤꯡ ꯉꯥꯏꯍꯥꯛꯇꯪ ꯁꯥꯍꯜꯂꯝꯕꯅꯦ ꯑꯗꯣ ꯏꯔꯨꯖꯕ ꯂꯣꯏꯔꯒ ꯑꯃꯨꯛ ꯐꯥꯎꯅꯔꯁꯤꯅꯦ
ꯐꯔꯦ ꯐꯔꯦ ꯊꯝꯃꯣ ꯊꯝꯃꯣ